ꯕꯥ
ꯇꯥ
ꯍꯜꯂꯣ
ꯍꯜꯂꯣ ꯇꯥꯗ꯭ꯔꯣ
ꯍꯜꯂꯣ
ꯉꯥꯏꯈꯣꯀꯣ
ꯑꯩꯖꯨ ꯑꯦꯌꯔꯄꯤꯁ ꯑꯝ ꯍꯥꯞꯆꯤꯜꯂꯦ ꯕꯦꯔꯥꯅꯦꯕ ꯃꯁꯤ
ꯇꯥꯕ꯭ꯔꯥ ꯍꯜꯂꯣ ꯅꯪ ꯉꯥꯡ ꯑꯃꯨꯛ ꯇꯥꯗꯦꯀꯣ ꯑꯩꯋꯥ ꯄꯤꯛꯅ ꯇꯥꯏ
ꯇꯥꯔꯕꯥ
ꯇꯥꯔꯦ ꯈꯔ ꯌꯣꯡ ꯌꯥꯝ ꯄꯤꯛꯅ ꯇꯥꯏ ꯀꯩꯒꯤꯅꯣ
ꯒꯪꯗꯦ ꯅꯥꯕ ꯑꯩꯖꯦ ꯑꯗꯨꯝ ꯕꯦꯔꯥ ꯀꯥꯏ ꯍꯥꯏ ꯇꯥꯔꯕ ꯍꯧꯖꯤꯛꯇꯤ
ꯇꯥꯔꯦ ꯄꯨꯔꯥ ꯐꯨꯜꯗ ꯂꯩꯈꯠꯂꯣ
ꯐꯨꯜꯗꯅꯤ ꯂꯩꯈꯠꯂꯤꯖꯤ ꯅꯪ ꯉꯥꯡꯕ ꯐꯨꯜꯗꯅꯤ ꯇꯥꯔꯤꯁꯤ ꯇꯥꯕ꯭ꯔꯥ ꯑꯩ ꯉꯥꯡꯉꯤꯖꯦ
ꯇꯥꯔꯦ ꯇꯥꯔꯦ ꯈꯔꯥ
ꯄꯤꯛꯅ ꯇꯥꯕꯤ ꯇꯧꯕ꯭ꯔꯥꯕ
ꯄꯤꯛꯅ ꯇꯥꯏꯌꯦꯕ ꯑꯗꯣ ꯑꯩꯅ ꯂꯩꯈꯠ ꯀꯥꯟꯗꯕꯨꯗꯤ ꯇꯥꯔꯛꯑꯦ ꯐꯖꯅ ꯈꯔꯥ
ꯑꯣ ꯕꯦꯔꯥꯅꯤ
ꯅꯪ ꯀꯩꯀꯩꯅꯣ ꯂꯩꯗꯣꯏꯗꯣ
ꯑꯩ ꯑꯩ ꯀꯩꯅꯣꯗꯣ ꯂꯩꯖꯤꯜꯍꯧꯔꯁꯤꯔ ꯈꯟꯕ ꯐꯦꯁꯋꯥꯁ ꯍꯣꯏ ꯇꯣꯟꯅꯔꯒ ꯐꯦꯁ ꯋꯥꯁꯀꯗꯣ ꯐꯦꯁꯋꯥꯁꯇꯣ ꯍꯥꯏꯗꯤ ꯌꯥꯝ ꯊꯨꯅ ꯍꯦꯛꯇ ꯂꯣꯏꯑꯦꯕ
ꯀꯔꯤꯒꯤ ꯅꯪ ꯀꯌꯥ ꯄꯤꯕ ꯂꯩꯔꯤꯅꯣ
ꯆꯅꯤꯒ ꯑꯦꯠꯇꯤ ꯀꯩꯅꯣ ꯑꯦꯝ ꯑꯦꯜ ꯋꯥꯟ ꯐꯤꯐꯇꯤ
ꯑꯗꯨ ꯊꯨꯅ ꯂꯣꯏꯕ꯭ꯔꯣ ꯍꯥꯏꯁꯦ ꯑꯩ ꯌꯣꯡ ꯌꯥꯝ ꯀꯨꯏ ꯆꯠꯂꯤꯗ ꯒ꯭ꯌꯥꯅꯦꯁꯣꯔꯤꯒꯤꯗꯤ
ꯀꯨꯏ ꯆꯠꯂꯦ ꯑꯩꯈꯣꯏ ꯁꯤ ꯃꯤꯁꯤꯖꯤꯟꯕ ꯌꯥꯎ
ꯑꯗꯨꯏꯗꯤ ꯅꯪ ꯍꯥꯞꯀꯦ ꯍꯥꯏꯕ꯭ꯔꯥ ꯑꯩ ꯍꯥꯞꯄꯣ ꯍꯥꯏꯕ꯭ꯔꯥ
ꯅꯪꯉꯣꯟꯗ ꯍꯥꯞꯄꯣ ꯍꯥꯞ ꯄꯥꯏꯌꯦ
ꯐꯪꯗꯣꯏ ꯃꯥꯜꯂꯦ
ꯑꯩꯉꯣꯟꯗ ꯍꯥꯞꯄꯣ ꯍꯥꯏꯕ ꯅꯠꯇ꯭ꯔꯒ
ꯈꯪꯗꯦ ꯌꯥꯏ ꯌꯥꯏ ꯅꯪ ꯂꯩꯔꯤꯕ ꯅꯠꯇ꯭ꯔꯣ
ꯍꯣꯏ ꯂꯩꯔꯤꯕꯅꯤ
ꯄꯣꯠ ꯆꯩ ꯇꯩꯅꯕ ꯈꯣꯠꯅꯕ
ꯂꯩꯔꯦ
ꯑꯩ ꯍꯥꯞꯄ ꯌꯥꯔꯦꯅꯦ ꯀꯩꯅꯣ ꯑꯇꯣꯞꯄꯗꯤ ꯀꯩꯅꯣ ꯂꯩꯗꯣꯏꯁꯦ ꯑꯩ ꯑꯃꯈꯛꯇꯅꯦꯔꯅꯣ
ꯑꯩꯗꯤ ꯑꯩꯗꯤ ꯇꯣꯅꯥ꯭ꯔꯗꯣ ꯇꯣꯅꯥ꯭ꯔꯅꯦ ꯑꯅꯤꯗꯨ ꯈꯛ ꯂꯩꯒꯦ ꯈꯟꯕ ꯐꯦꯁꯋꯥꯁꯇ ꯐꯦꯁꯋꯥꯁ ꯑꯅꯤ ꯑꯗꯨꯝꯕ ꯌꯥꯗꯦ ꯑꯩꯌꯨ ꯅꯪ ꯀꯃꯥꯏ ꯇꯧꯗꯣꯏꯕ ꯃꯤ ꯀꯌꯥꯅꯣ ꯇꯧꯊꯣꯏꯁꯦ
ꯑꯩꯈꯣꯏꯕꯥꯅꯤꯗꯅꯤꯅꯦ
ꯑꯁꯨ ꯃꯖꯤꯁꯨꯗ ꯌꯥꯔ ꯑꯦ
ꯌꯥꯔꯣꯏꯌꯦ ꯀꯩꯅꯣꯒ ꯂꯩꯍꯧꯁꯤꯔꯥ
ꯀꯔꯤ
ꯑꯥꯏꯈꯣꯀꯣ ꯗꯥꯏꯔꯦ
ꯄ꯭ꯔꯥꯏꯁꯦ ꯐꯦꯁꯋꯥꯁꯁꯤꯅ ꯆꯞ ꯃꯥꯟꯅꯗ꯭ꯔꯥ ꯑꯁꯤꯅ ꯅꯨꯡꯉꯥꯏꯌꯦꯕ
ꯀꯔꯤ
ꯄ꯭ꯔꯥꯏꯖꯁꯦ ꯁꯤꯅ ꯀꯥꯟꯅꯕ ꯍꯦꯜꯂꯦ ꯍꯥꯏꯕ ꯊꯦꯟꯗ꯭ꯔꯣ
ꯎꯝ ꯐꯁ ꯋꯥꯁ ꯕ꯭ꯂꯨ ꯅꯟꯠꯇ꯭ꯔꯣ
ꯀꯩ ꯀꯩ ꯂꯩꯕ ꯌꯥꯏ ꯑꯩ ꯀꯩꯝꯗꯤ ꯂꯩꯇꯦ ꯃꯣꯏꯁꯆꯨꯔꯥꯏꯖꯔꯁꯨ ꯂꯩꯇꯦꯕ ꯑꯗꯣ ꯃꯣꯏꯆꯨꯔꯥꯏꯖꯔꯁ ꯃꯣꯏ ꯃꯣꯏꯆꯔꯥꯏꯖꯔꯁꯦ ꯌꯥꯝ ꯇꯥꯡꯉꯦ ꯑꯩ ꯇꯟꯒꯨꯝ ꯇꯧꯋꯦ ꯐꯥꯔꯃꯥꯁꯤꯒꯤ ꯑꯣꯏꯅ ꯂꯩꯁꯤꯔꯥ ꯇꯧꯕ ꯒꯨꯒꯜꯗ ꯌꯦꯡꯉꯦ ꯒꯨꯒꯜꯅ ꯅꯨꯡꯉꯥꯏ ꯅꯪ ꯇꯣꯟꯅꯔꯗꯨꯅ ꯀꯩ ꯃꯃꯤꯡꯅꯣ ꯍꯥꯥ ꯑꯩꯁꯦ ꯇꯣꯟꯅꯔꯕꯨꯗꯤ ꯂꯩꯕ ꯌꯥꯔꯕꯅꯦꯕꯀꯣ ꯑꯗꯨꯗ ꯃꯨꯁꯨꯨꯔꯥꯏꯖꯔꯥ ꯃꯍ ꯂꯩꯅꯤꯡꯕ ꯇꯥꯕ꯭ꯔꯣꯅꯪ ꯂꯩꯕꯗꯤꯅꯦ ꯂꯣꯏ ꯌꯥꯏꯑꯕ ꯑꯗꯨꯗꯅꯦ ꯃꯅꯤꯒꯤ ꯋꯥꯅꯦ ꯇꯥꯡꯉꯦ ꯍꯥꯏꯕ ꯃꯣꯏ ꯄꯣꯠ ꯆꯩꯉꯩꯁꯦ ꯌꯥꯝꯅ ꯎꯝ ꯒ꯭ꯌꯥꯅꯦꯁꯣꯔꯤꯗ ꯍꯪꯒꯦ ꯀꯛꯅꯤꯡꯕ꯭ꯔꯥꯅ ꯃꯣꯏ ꯄꯔꯐ꯭ꯤꯌꯨꯝ ꯍꯥꯏꯁꯤꯅꯅꯦ ꯌꯥꯝ ꯀꯟꯗꯦꯟꯁ ꯑꯣꯏꯕ ꯃꯣꯏ ꯃꯅꯝꯁꯦ ꯑꯗꯨꯗꯅꯦꯕꯩꯅ ꯄꯥꯝꯗ꯭ꯔꯤꯁꯦ ꯑꯩꯍꯥꯛꯅꯕꯗꯤ ꯅꯨꯡꯁꯤꯒꯨꯝꯗꯤ ꯇꯧꯔꯝꯅꯦꯕ ꯑꯗꯨꯒꯅ ꯍꯦꯛꯇ ꯅꯨꯡꯁꯤꯔꯛꯇꯕ ꯀꯔꯤ ꯃꯅꯝꯅꯣ ꯌꯦꯡꯒꯦ ꯇꯧꯅꯤ ꯁꯤ ꯐ꯭ꯔꯤꯗꯥꯕꯤꯁꯤ ꯌꯦꯡ ꯌꯥꯗ꯭ꯔꯦ ꯀꯩꯒꯤꯅꯣ ꯇꯥꯗꯔꯤꯏꯁꯦ ꯀꯔꯤꯝꯇ ꯇꯥꯗꯦ ꯅꯪꯅ ꯉꯥꯡꯕꯁꯦ ꯅꯦꯠ ꯅꯨꯡꯉꯥꯏꯇꯕ ꯖꯥꯠꯂꯥ ꯑꯩꯁꯨꯅꯦ ꯏꯊꯟꯗ ꯉꯥꯡꯉꯤ ꯍꯥꯏꯕ ꯃꯣꯏ ꯑꯦꯞꯁꯤ ꯌꯥꯗ꯭ꯔꯕ ꯀꯩꯅꯣꯝ ꯇꯧꯔꯦ ꯍꯥꯏꯕ ꯉꯁꯥꯏ ꯇꯥꯔꯝꯃꯤꯅꯦ ꯍꯥꯏꯕ ꯅꯪ ꯉꯥꯡꯕꯗꯣ ꯑꯗꯨꯅꯦ ꯀꯩꯗꯧꯔꯤꯕꯅꯣ ꯈꯪꯗꯦ ꯃꯇꯝꯗꯨꯗ ꯁꯨꯍꯟꯒꯦ ꯁꯤꯅꯦ ꯑꯩꯅ ꯈꯜꯂꯤꯁꯦ ꯑꯁ ꯇꯜꯂꯦ ꯉꯣ ꯌꯥꯝꯅ ꯑꯗꯨꯝ ꯂꯥꯡꯉꯣ ꯑꯦꯝ ꯁꯨꯔ ꯄꯣꯛ ꯊꯝꯁꯦ ꯀꯩꯗꯧꯔꯤꯅꯣ ꯀꯩꯗꯧꯔꯤꯅꯣ ꯂꯩꯍꯧꯔꯕ ꯀꯥꯏꯗ ꯍꯧꯖꯤꯛꯂꯣ ꯅꯪ ꯉꯥꯁꯥꯏ ꯀꯥꯏ ꯆꯎꯒꯦ ꯀꯥꯏꯗ ꯌꯥꯔꯦ ꯆꯠꯂꯨꯔꯥꯁꯨ ꯃꯌꯨꯝꯗꯩ ꯑꯃꯨꯛ ꯆꯪꯗ ꯂꯩ ꯌꯥꯎꯗ꯭ꯔꯦ ꯑꯥꯢ ꯑꯩꯥꯏ ꯃꯥꯏ ꯁꯇꯤꯟꯅꯤ ꯑꯩ ꯃꯥꯏ ꯁꯥꯇꯤꯟꯅꯦ ꯃꯅꯤꯡꯉꯥꯏ ꯇꯧꯔꯤꯕ ꯃꯃꯥꯟ ꯎꯞꯄ ꯂꯥꯛꯄꯩ ꯃꯥꯏ ꯆꯣꯠꯂꯝꯃꯣꯏꯗ꯭ꯔꯣ ꯉꯥ ꯅꯥꯄꯤꯕꯨ ꯍꯥꯏꯕꯅꯦ ꯅꯥꯄꯤꯗꯣ ꯍꯥꯏꯕꯅꯦ ꯍꯥꯏꯕ ꯏꯁꯁ ꯌꯥꯝ ꯍꯩꯀꯣ ꯇꯧ ꯅꯪ ꯅꯪ ꯇꯧ ꯌꯦꯡꯒꯦ ꯅꯪ ꯇꯧ ꯌꯦꯡꯒꯦ ꯑꯦ ꯑꯦ ꯁꯛꯇꯒ ꯅꯪ ꯇꯧꯑꯣ ꯅꯪ ꯑꯝꯇꯥ ꯇꯧ ꯌꯦꯡꯒꯦ ꯂꯥꯡꯂꯦꯟ ꯍꯥꯏꯔ ꯅꯪ ꯑꯧ ꯇꯧꯍꯜꯂꯣ